ꯇꯥꯏ ꯇꯥꯏꯌꯦ꯫
ꯍꯜꯂꯣ꯫
ꯇꯥꯏꯌꯦ ꯇꯥꯗ꯭ꯔꯣ꯫
ꯑꯣ ꯇꯔꯦ ꯇꯔꯦ꯫
ꯑꯣ ꯑꯣ ꯅ ꯋꯥꯡꯅ ꯑꯣꯏꯔꯝꯅꯤ꯫
ꯇꯔꯦ꯫
ꯅꯋꯥꯅ ꯑꯣꯏꯔꯝꯃꯤꯅꯤꯕ꯫
ꯑꯣ꯫
ꯎꯝ ꯀꯩ ꯏꯟꯖꯥꯡ ꯆꯥꯔꯒꯦ ꯉꯩ꯫
ꯎꯝ ꯀꯩꯅꯣ ꯀꯥꯡꯁꯣ ꯑꯣꯏꯔ ꯃꯥꯜꯂꯦ꯫
ꯑꯣ꯫
ꯅꯣꯏꯗꯤ ꯀꯩ ꯆꯥꯔꯦ꯫
ꯑꯌꯨꯛꯀꯤꯔꯥ ꯍꯧꯖꯤꯛꯀꯤꯔꯣꯅꯦ꯫
ꯍꯧꯖꯤꯛꯀꯤꯗꯨ ꯆꯥꯔꯕ꯭ꯔꯣ ꯍꯥꯏꯁꯦ꯫
ꯑ ꯍꯧꯖꯤꯛꯀꯤꯗꯤ ꯆꯥꯗꯦ ꯊꯣꯡꯉꯕ ꯊꯣꯡꯗ꯭ꯔꯤ꯫
ꯍꯣꯏꯅꯦ ꯑꯌꯨꯛꯀꯤ꯫
ꯎꯝ꯫ ꯑꯌꯨꯛꯀꯤꯗꯣ ꯍꯋꯥꯏꯒ ꯑꯂꯨ ꯑꯗꯨꯝ ꯆꯥꯏꯗ꯫
ꯑꯣ ꯔꯦꯟꯗ ꯂꯩꯕ꯫
ꯅꯠꯇꯗ ꯍꯌꯣꯝꯗ ꯂꯩꯕꯅꯤ꯫
ꯑꯣ ꯍꯣ꯫
ꯅꯪꯕꯣ ꯔꯦꯟꯗ ꯂꯩꯏꯕꯔꯣ꯫
ꯂꯩꯗꯦꯗ꯫
ꯎꯝ꯫ ꯌꯝ ꯐꯩ꯫
ꯑ ꯅꯪꯒꯤ ꯑꯦꯛꯁꯟꯗꯤ ꯄꯨꯔꯥ ꯃꯩꯇꯩ ꯃꯥꯜꯂꯦ꯫
ꯀꯥꯏꯗꯒꯤ
ꯑꯦ
ꯉꯁꯤꯗꯤ ꯀꯥꯏ ꯀꯥꯏ ꯆꯠ ꯆꯠꯂꯨꯕꯅꯣ
ꯉꯁꯤꯗꯤ ꯆꯠꯇꯦꯗ ꯍꯌꯦꯡꯗꯤ ꯆꯠꯄ ꯌꯥꯏ ꯀꯥꯡꯅꯤꯅ
ꯑꯣ ꯍꯌꯦꯡꯔꯣ ꯀꯥꯡꯗꯣ
ꯃꯥꯅꯦ ꯍꯥꯏꯌꯦꯡꯅꯦ ꯀꯥꯡ
ꯑꯩꯗꯤ ꯉꯁꯤ ꯉꯁꯤꯔꯥꯅ ꯈꯟꯕꯅꯤꯅꯦ
ꯑꯣ ꯉꯁꯤ ꯅꯠꯇꯦ ꯍꯌꯦꯡ꯫
ꯎꯝ꯫
ꯍꯌꯦꯡ ꯀꯥꯟꯅꯤ ꯍꯌꯦꯡꯗꯤ ꯏꯁꯩ ꯌꯥꯝ ꯂꯩ꯫ ꯀꯥꯡꯁꯦ ꯑꯁꯦꯡꯕꯗꯤ ꯃꯩꯇꯩꯒꯤ ꯅꯠꯇꯦ ꯍꯤꯟꯗꯨꯒꯤ ꯑꯣꯏꯕꯅꯦꯕ꯫
ꯑꯣ꯫
ꯑꯗꯣ ꯃꯩꯇꯩꯗꯁꯨ ꯍꯤꯟꯗꯨ ꯆꯠꯄ ꯍꯔꯦ ꯔꯥꯝ ꯍꯔꯦ ꯀ꯭ꯔꯤꯁꯅ ꯁꯣꯟꯕ ꯀꯥꯡꯕꯨ ꯈꯔ ꯂꯩꯗꯅ ꯃꯣꯏꯅ꯫ ꯇꯧꯕ ꯑꯗꯣ ꯀ꯭ꯔꯤꯁꯅꯒ꯫ ꯑꯩꯈꯣꯏꯁꯨ ꯁꯨꯝ ꯌꯥꯎꯋꯦꯗ ꯀ꯭ꯔꯤꯁꯅꯒ ꯔꯥꯙꯥꯒ ꯁꯥꯕ ꯃꯨꯔꯇꯤ ꯄꯔꯛꯑꯒ ꯇꯦꯝꯄꯜ ꯃꯆꯥ ꯑꯃ ꯑꯗꯣ ꯍꯥꯏꯗꯤ ꯎꯝ ꯚꯦꯍꯦꯀꯜꯒꯤ ꯇꯥꯏꯞꯇ ꯃꯈꯣꯡ ꯄꯥꯟꯕ ꯍꯥꯏꯇꯥꯔꯦ
ꯑꯥ
ꯍꯨꯏꯜ ꯍꯨꯏꯜ ꯄꯥꯟꯕꯅꯦꯕ ꯃꯣꯏꯒꯤ ꯇꯦꯝꯄꯜ ꯃꯆꯥꯗꯣ
ꯑꯣ ꯈꯪꯉꯦ ꯈꯪꯉꯦ ꯂꯦꯝꯅ ꯎꯕꯗꯣ
ꯑꯥ ꯑꯥ
ꯑꯣꯏꯔꯝꯒꯅꯤꯗ
ꯃꯥꯅꯦ ꯃꯥꯅꯦ ꯑꯗꯨꯗꯣ ꯑꯗꯨ ꯑꯗꯨꯗꯣ ꯆꯤꯡ ꯂꯥꯛꯇꯣꯏꯕ ꯑꯗꯨꯗꯣꯅꯦ ꯀꯥꯡ ꯍꯥꯏꯖ
ꯑꯣ
ꯑꯗꯨꯅ ꯀꯥꯡ ꯆꯤꯡꯕ ꯍꯥꯏ ꯊꯧꯔꯤ ꯃꯌꯥꯝ ꯊꯧꯔꯤ ꯊꯧꯔꯤꯗꯣ ꯊꯧꯔꯤꯗꯣ ꯇꯤꯡꯗꯣꯏꯅꯦꯕ ꯅꯥꯀꯟ ꯑꯅꯤꯃꯛꯇ ꯑꯗꯣ ꯊꯧꯔꯤꯗꯣ ꯆꯤꯡꯗꯣꯏꯕ ꯃꯌꯥꯝꯗꯨꯅ ꯑꯗ ꯀꯥꯡ ꯆꯤꯡꯕ ꯍꯥꯏꯅꯁꯦ
ꯑꯣ ꯅꯣꯡ ꯆꯨꯗ꯭ꯔꯣ ꯅꯣꯏꯗ
ꯆꯨꯏꯌꯦ ꯅꯣꯏ ꯆꯨꯕ꯭ꯔꯣ
ꯈꯪꯗꯦ ꯆꯨꯗꯧ ꯃꯥꯜꯂꯦꯗ
ꯑꯣ ꯑꯩꯈꯣꯏꯁꯨ ꯅꯣꯡꯕꯨꯗꯤ ꯃꯪꯉꯦ ꯑꯩꯈꯣꯏꯒꯤꯁꯨ ꯃꯪꯕꯗꯤ
ꯎꯝ ꯇꯨꯗꯧ ꯃꯥꯟꯕ ꯉꯁꯥꯏꯗꯤ ꯉꯁꯥꯏꯁꯨ ꯆꯨꯒꯗ꯭ꯔꯥ ꯈꯟꯕꯅꯤ ꯆꯨꯁꯨ ꯆꯨꯗꯦ ꯅꯣꯡꯗꯤ ꯑꯗꯨꯝ ꯃꯪꯉꯦ
ꯑꯣ
ꯀꯩꯗꯧꯕꯩꯅꯣ ꯈꯪꯗꯦ ꯉꯁꯤꯗꯤ ꯑꯗꯨꯝ ꯌꯨꯝꯗ ꯂꯩꯕ꯭ꯔꯣ
ꯑꯩꯗꯤ ꯁꯨꯝ ꯌꯨꯝ ꯂꯩ ꯉꯁꯥꯏ ꯃꯣꯏ ꯖꯣꯕ ꯀꯥꯔꯗꯀꯤ ꯐꯣꯇꯣ ꯀꯥꯞꯁꯦ ꯐꯣꯇꯣ ꯀꯥꯞ ꯆꯠꯂꯨꯏ
ꯎꯝ ꯑꯩꯈꯣꯏꯒꯤꯗꯤ ꯖꯣꯞ ꯀꯥꯔꯀ ꯂꯣꯏ ꯂꯣꯏꯈ꯭ꯔꯦ
ꯑꯣ ꯑꯩꯈꯣꯏꯗꯤ ꯍꯧꯖꯤꯛ
ꯑꯣ ꯅꯨꯃꯤꯠ ꯀꯌꯥꯒꯤ ꯂꯥꯛꯄ꯭ꯔꯥ
ꯁꯚꯦꯟ ꯗꯦꯁ
ꯁꯦꯚꯦꯟ ꯗꯦꯁꯖ ꯈꯇꯥ
ꯑꯥ
ꯏꯁ ꯁꯤꯗꯤ ꯌꯥꯝꯗꯦ
ꯌꯥꯝ ꯗꯦꯗꯥ
ꯑꯩꯈꯣꯗꯤ ꯇ꯭ꯋꯦꯟꯇꯤꯔꯥ ꯑꯗꯨꯝ ꯂꯥꯛꯑꯦ
ꯑꯁ ꯐꯩꯅꯦ
ꯎꯝ ꯑꯥ ꯆꯤꯡꯗꯗꯤꯀꯣ ꯆꯤꯡꯗꯗꯤ ꯐꯣꯔꯇꯤ ꯗꯦꯖꯀꯨꯝꯕ ꯂꯥꯛꯏꯅꯦ ꯊꯕꯛ ꯁꯨꯗꯦ ꯈꯤꯇꯪ ꯈꯤꯇꯪ ꯁꯨꯔꯒꯀꯣ ꯊꯥ ꯑꯃ ꯁꯨꯒꯗꯕꯅꯤꯅꯀꯣ
ꯎꯝ
ꯇꯪ ꯇꯪꯁꯨ ꯑꯗꯨꯝ ꯇꯣꯅꯤ
ꯑꯩꯈꯣꯏꯗꯤ ꯐꯣꯇꯣꯗꯪ ꯀꯥꯞꯄꯦ ꯊꯕꯛ ꯁꯨꯁꯨ ꯁꯨꯗꯦ
ꯑꯣ ꯑꯩꯈꯣꯏꯁꯨ ꯑꯗꯨꯝ ꯑꯌꯥꯝꯕꯗꯤ ꯇꯧꯅꯦ ꯊꯕꯛ ꯁꯨꯗꯤ ꯁꯨꯗꯦꯕ ꯈꯔ ꯈꯔꯗꯤ ꯁꯣꯏꯕ ꯁꯤ ꯄꯥꯛꯀ ꯄꯨꯔꯒ ꯊꯥꯡꯒ ꯄꯨꯔꯒꯀꯣ ꯃꯃꯤꯡꯒꯤ ꯈꯛꯇꯅꯤꯗ ꯐꯣꯇꯣ ꯀꯥꯞꯅꯕ ꯎꯝ
ꯎꯝ
ꯀꯞꯇ꯭ꯔꯗꯤ ꯌꯥꯗꯕꯅꯤꯅ
ꯃꯥꯅꯦ
ꯑꯁ ꯍꯟꯗꯛ ꯃꯔꯛꯁꯦ ꯖꯣꯕ ꯀꯥꯔꯛ ꯄꯣ ꯏꯁꯇꯦꯛ ꯌꯥꯝ ꯑꯣꯏꯔꯦ
ꯀꯔꯤ
ꯃꯁꯥ ꯃꯁꯥꯅ ꯂꯥꯛꯇ꯭ꯔꯗꯤ ꯌꯥꯗ꯭ꯔꯦꯕ
ꯑꯧ ꯀꯩꯅꯣ ꯀꯩꯅꯣꯒ ꯂꯧꯔꯦ ꯑꯥ
ꯃꯤ ꯑ ꯃꯤꯇꯩ ꯇꯗ ꯋꯥ ꯃꯤꯇꯩ ꯇꯦꯛꯄ ꯁꯤꯒꯗꯤ ꯑꯩꯁ ꯌꯦꯡꯕꯗ ꯌꯥꯝ ꯋꯥꯕꯁꯦ ꯅꯣꯛꯁꯨ ꯅꯣꯡꯅꯤꯡꯕ
ꯑꯣ ꯑꯍꯟꯗꯤ ꯃꯤꯠ ꯈꯞꯄꯨ ꯍꯥꯏꯔꯒ ꯕ꯭ꯂꯤꯡ ꯇꯧ ꯍꯥꯏꯔꯒ ꯃꯥꯗꯤ ꯑꯁ
ꯑꯥ ꯎꯐꯥꯎ ꯎꯗꯕꯅꯤ ꯃꯤ ꯈꯔꯒꯤꯗꯤ
ꯑꯗꯨꯒ ꯃꯥꯗꯤ ꯍꯥꯏꯗꯤ ꯕ꯭ꯂꯤꯡ ꯇꯧ ꯍꯥꯏꯔꯒ ꯁꯠ ꯑꯣꯏꯅ
ꯑ ꯌꯥ ꯌꯥꯅꯤ ꯑꯍꯟꯁꯤꯡꯕ ꯌꯦꯡꯕ ꯅꯨꯡꯉꯥꯏꯔꯤꯅꯦ ꯑꯗꯨꯒꯨꯝꯕꯗꯤ ꯅꯣꯛꯅꯤꯡꯃꯟꯕꯒꯤꯀꯣ ꯐꯇꯣ ꯐꯥꯎ ꯀꯥꯞꯕ ꯑ ꯐꯣꯇꯣ ꯐꯥꯎ ꯀꯥꯞꯄ ꯌꯥꯗꯕꯅꯦ
ꯍꯣꯏ ꯃꯣꯏꯗꯣ ꯐꯣꯇꯣ ꯀꯥꯞꯄ ꯃꯤꯗꯣ ꯌꯥꯝ ꯍꯩꯅ ꯈꯥꯡꯉꯤ
ꯑꯥ
ꯑꯩ ꯑꯣꯏꯔꯗꯤ ꯐꯖꯅ ꯅꯣꯛꯑꯅꯤ
ꯑꯁ ꯑꯩꯈꯣꯏꯁꯤꯗ ꯐꯣꯇꯣ ꯀꯥꯞꯕꯗꯤ ꯄꯨꯡ ꯑꯃ ꯍꯦꯟꯅ ꯂꯧꯒꯅꯤ ꯅꯣꯛꯄ ꯌꯥꯝ ꯍꯩꯕ ꯑꯇꯩꯗꯣ
ꯑꯣ
ꯃꯣꯏ ꯇꯥꯥꯟꯗꯦꯗꯤ ꯅꯣꯛꯇꯕ
ꯎꯝ
ꯏꯃꯥꯟꯅꯕꯤꯁꯤꯡ ꯑꯗꯨꯝ ꯀꯥꯞꯈ꯭ꯔꯗꯤ ꯅꯣꯛꯄ ꯍꯧꯔꯅꯤ
ꯍꯣ
ꯎꯝ ꯑꯗꯨ ꯀꯄ ꯃꯤꯁ ꯈꯥꯕ ꯅꯗꯕ ꯍꯥ
ꯃꯤꯠ ꯈꯞꯄꯗꯨꯗꯒꯤ
ꯍꯥꯟꯅꯗꯤ ꯑꯗꯨꯝ ꯇꯧꯔꯝꯗꯕꯅꯦ ꯍꯧꯖꯤꯛꯀꯥꯟꯗꯤ ꯌꯥꯗ꯭ꯔꯦꯕ ꯑꯗꯨ ꯇꯧꯗ꯭ꯔꯗꯤ ꯎꯝ ꯎꯝ ꯃꯁꯥ ꯃꯁꯥꯅ ꯂꯥꯛꯀꯗꯕꯅꯦ ꯍꯧꯖꯤꯛꯇꯤ
ꯎꯝ
ꯌꯥꯗ꯭ꯔꯦ ꯃꯇꯥꯝꯁꯦ
ꯑꯣ ꯉꯔꯡ ꯕꯥꯜꯂꯗꯣ ꯁꯦꯠ
ꯅꯪ ꯁꯨꯞꯄꯣꯔꯠ꯭ ꯇꯧꯕꯥ ꯉꯝꯕ꯭ꯔꯥ
ꯉꯝꯗꯦ
ꯀꯩꯅꯣ ꯉꫪꯥꯡꯗꯣ ꯏꯁꯄꯟꯒ ꯐ꯭ꯔꯥꯟꯁꯀꯥ ꯅꯠꯇꫪꯣ
ꯍꯣꯏ
ꯑꯣ ꯐ꯭ꯔꯥꯟꯁ ꯉꯝꯕ ꯃꯥꯜꯂꯦꯀꯣ ꯑꯩ ꯏꯁꯄꯦꯟꯗꯣ
ꯑꯦ ꯏꯁꯄꯤꯅꯤꯃꯤ
ꯎꯝ
ꯑꯩꯗꯤ ꯐ꯭ꯔꯥꯟꯁ ꯀꯤ ꯇꯤꯝꯁꯦ ꯉꯔꯥꯡ ꯑꯁ ꯈꯪꯗꯦ ꯑꯩ ꯑꯩꯗꯤ ꯐꯖꯅ ꯌꯦꯡꯍꯧꯗ꯭ꯔꯦꯕ ꯇꯨꯝꯊꯔ ꯂꯩꯔꯝꯃꯦ ꯑꯗꯣ ꯉꯔꯥꯡ ꯏꯁ꯭ꯄꯦꯟ ꯌꯥꯝ ꯐꯖꯩ ꯍꯥꯏ
ꯈꯪꯗꯦ ꯑꯩꯗꯤ ꯑꯩꯁꯨ ꯌꯦꯡꯉꯤꯗꯤ ꯇꯧꯔꯑꯝꯅꯦ ꯗꯇꯥꯁꯤ ꯌꯥꯎꯗꯕꯀꯣ ꯑꯗꯨꯒꯤ ꯑꯁ ꯑꯗꯨ ꯌꯦꯡꯉꯗꯤ ꯗꯇꯥ ꯀꯣꯟꯅꯗꯦꯕ ꯄꯨꯡ ꯄꯨꯡꯈꯥꯏ ꯌꯦꯡꯉꯗꯤ ꯑꯗꯨꯝ ꯂꯣꯏꯈ꯭ꯔꯅꯤ
ꯇꯨꯝ ꯍꯧꯒꯠꯂꯛꯄꯗ ꯏꯁ꯭ꯄꯦꯟꯅ ꯀꯥꯔꯦ ꯇꯧ ꯂꯩꯔꯝꯃꯦ
ꯑꯣ ꯏꯁꯄꯦꯟꯗꯤ ꯑꯗꯨꯝ ꯍꯩꯔꯝꯅꯤ ꯏꯁꯄꯦꯟ ꯅꯠꯇ꯭ꯔꯒꯅ ꯑꯔꯖꯦꯟꯇꯤꯅ ꯔ ꯑꯔꯖꯦꯟꯇꯤꯅꯅꯤ ꯙꯥꯎꯀꯥꯟ ꯃꯅꯦ
ꯑꯣꯐ ꯑꯥꯔꯖꯦꯟꯇꯤꯅꯥ ꯑꯩꯁꯨ ꯑꯥꯔꯖꯦꯟꯇꯤꯅꯥꯒꯤ ꯁꯞꯄꯣꯔꯠꯅꯤ
ꯑꯩꯗꯤ ꯔꯣꯅꯥꯜꯗꯣꯅ ꯍꯥꯟꯅ ꯄꯤꯕꯅꯦ ꯍꯧꯖꯤꯛꯇꯤ ꯑꯥꯔꯖꯦꯟꯇꯤꯅꯥꯗ ꯑꯃꯨꯛ ꯍꯧꯈ꯭ꯔꯒꯦ ꯇ꯭ꯋꯦꯟꯇꯤ ꯇ꯭ꯋꯦꯟꯇꯤ ꯇꯨꯗꯨꯁꯨ ꯂꯧꯈꯤꯕꯅꯤꯅꯦ ꯃꯣꯏꯗꯣ
ꯍꯥꯥ ꯂꯧꯏ ꯔꯣꯅꯥꯜꯗꯣꯒꯤ ꯐꯦꯟꯁꯤꯡꯁꯦ ꯌꯥꯝ ꯅꯣꯛꯅꯤꯡꯉꯦꯕ ꯑꯁ
ꯑꯩꯗꯤ ꯔꯣꯅꯥꯜꯗꯣ ꯅꯨꯡꯗꯤ ꯅꯨꯡꯁꯤꯕ ꯃꯥꯗ ꯕꯣꯜ ꯐꯧ ꯄꯥꯏꯕ ꯐꯪꯗꯣꯏꯕ ꯍꯟꯗꯛ ꯃꯔꯛ
ꯍꯣꯏ ꯍꯟꯗꯛ ꯐꯖꯗꯦ ꯑꯩꯗꯨ ꯅꯠꯇꯦ ꯔꯣꯅꯥꯜ ꯍꯥꯏꯗꯤ ꯔꯣꯅꯥꯜꯗꯣ ꯃꯦꯁꯤ ꯐꯦꯅꯤ ꯍꯥꯏꯔꯒꯅ ꯑꫭꯏꯕ ꯌꯥꯝ ꯂꯩꯗꯅ
ꯑꯣ ꯑꯁ ꯃꯦꯁꯤꯕꯨ ꯌꯦꯡꯅꯤꯡꯗꯕꯁꯤꯡꯁꯨ ꯂꯩꯍꯦ ꯀꯥꯏꯗꯒꯤ ꯖꯥꯖꯄꯨ ꯄꯩꯁꯥ ꯅꯝꯃꯒ ꯄꯤꯑꯦ ꯀꯥꯏꯅꯒꯣ ꯏꯗꯤꯠꯇꯣ
ꯑꯗꯣ ꯃꯣꯏꯅ ꯄꯩꯁꯥ ꯅꯝꯃꯦ ꯍꯥꯏꯔꯤꯁꯦ ꯑꯦꯐ ꯕꯤ ꯑꯥꯏꯅ ꯄꯩꯁꯥ ꯑꯦꯐ ꯕꯤ ꯑꯥꯏꯗ ꯆꯠꯊꯔꯤ ꯍꯥꯏꯗꯣ ꯑꯗꯨ ꯍꯥꯏꯗꯤ ꯀꯩꯒꯨꯝꯕ ꯃꯣꯏ ꯍꯥꯏꯅꯤ ꯑ ꯁꯤ ꯀꯩꯅꯣ ꯂꯤꯛꯇꯒꯤ ꯍꯧꯖꯤꯛ ꯐꯥꯎꯕꯁꯦ ꯀꯩꯅꯣꯝꯇ ꯑꯔꯤꯡꯕ ꯑꯃ ꯇꯥꯔꯛꯇꯦꯌꯦ ꯂꯤꯛ ꯈꯛꯇꯅꯦ ꯃꯥꯅ ꯄꯥꯩꯁꯥ ꯅꯝꯕ ꯌꯥꯗꯩꯁꯤ
ꯀꯗꯥꯏꯗꯒꯤ ꯄꯩꯁꯥ ꯅꯝꯃꯒ ꯆꯪꯗꯤ ꯃꯤꯁꯤꯒꯤ ꯍꯟꯗꯛ ꯃꯔꯛ ꯑꯣ ꯍꯟꯗꯛ ꯃꯔꯛꯇ ꯈꯪꯗꯦꯀꯣ ꯉꯔꯥꯡ ꯅꯍꯥꯟ ꯁꯥꯟꯅꯕꯩꯔ ꯃꯈꯨꯠ ꯗꯥꯏꯔꯦꯛ ꯐꯣꯜ ꯇꯧꯕꯗꯣ ꯈꯪꯕ꯭ꯔ
ꯑ ꯈꯪꯉꯦ ꯈꯪꯉꯦ ꯈꯪꯉꯦ ꯈꯪꯉꯦ
ꯑꯗꯨ ꯂꯧꯗꯦꯅꯦ
ꯍꯣꯏ
ꯈꯪꯗꯦ ꯂꯧꯕ꯭ꯔ ꯂꯧꯗꯕ꯭ꯔꯗꯤ ꯈꯪꯗꯦ ꯔꯤꯜꯁꯇ ꯎꯏꯕ
ꯑꯩꯖꯨ ꯔꯤꯜꯁꯇ ꯎꯔꯝꯃꯤ ꯀꯩꯅꯣ ꯑꯗꯣ ꯍꯥꯏꯗꯤ ꯉꯁꯥꯏꯒꯤ ꯃꯣꯏꯅ ꯀꯩꯒꯨꯝꯕ ꯇꯧꯔꯦ ꯍꯥꯏꯇꯥꯔꯒꯁꯨ ꯍꯥꯏꯗꯤ ꯇꯧꯕꯒꯤ ꯆꯥꯟꯁ ꯌꯥꯝ ꯅꯦꯝꯃꯦ ꯑꯗꯨ ꯀꯩꯒꯨꯝꯕ ꯇꯧꯔꯦ ꯍꯥꯏꯇꯥꯥꯔꯒꯁꯨ ꯂꯤꯛ ꯈꯛꯇꯅꯦꯕ ꯃꯣꯏꯅ ꯀꯔꯞ ꯇꯧꯕ ꯉꯝꯂꯛꯁꯦ ꯑꯇꯩꯗꯤ ꯇꯧꯕ ꯉꯝꯃꯣꯏꯕ ꯍꯥꯏꯗꯤ ꯂꯤꯛꯀꯤ ꯔꯦꯡꯀꯤꯡꯗꯨꯗꯒꯤ ꯂꯣꯏꯅꯃꯛ ꯁꯦꯝꯃꯛꯀꯗꯧꯅꯦꯕ
ꯎꯝ ꯍꯟꯗꯛꯀꯤ ꯇ꯭ꯔꯣꯐꯤꯗꯤ ꯐꯖꯗꯕ ꯃꯥꯜꯂꯦꯗ
ꯅꯪ ꯕꫭꯜ ꯁꯥꯟꯅꯩ ꯍꯥꯏꯕ ꯅꯠꯇ꯭ꯔꯣ
ꯍꯥ
ꯕꯣ ꯁꯥꯟꯅꯔꯝꯃꯦ ꯍꯥꯏꯕ ꯅꯠꯇ꯭ꯔꯣꯅ
ꯁꯥꯟꯅꯗꯦꯍꯦ
ꯑꯣ ꯅꯪ ꯅꯪ ꯑꯣ ꯅꯪ ꯅꯠꯇꯕ ꯑꯃ ꯁꯥꯟꯅ ꯑꯩ ꯈꯔ ꯈꯔ ꯀꯥꯎꯋꯦ ꯅꯪ ꯅꯠꯇꯕ꯭ꯔꫭ ꯉꯔꯥꯡ ꯑꯃ ꯁꯥꯟꯅꯔꯝꯕꯗꯣ ꯑꯣ ꯑꯩꯅ ꯃꯤ ꯑꯣꯟꯅꯔꯝꯕꯅꯤꯅꯦ
ꯑꫭꯟꯅꯔꯝꯃꯅꯤ ꯑꯩꯁꯨ ꯀꯩꯅꯣ ꯈꯟꯕꯅꯤꯅꯦ
ꯑꯗꯨꯒꯤꯅꯦ ꯑꯩꯅ ꯕꯣꯜ ꯋꯥꯔꯤꯒ ꯌꯥꯝ
ꯑꯧ ꯈꯔ ꯈꯔꯗꯤ ꯍꯥꯏ ꯑꯩꯁꯨ ꯃꯤ ꯎꯅꯕ ꯑꯗꯨꯗ ꯑꯗꯨꯝ ꯍꯥꯏꯔꯛꯄꯅꯦ ꯃꯔꯛ ꯃꯔꯛꯇ ꯀꯣꯜꯗꫭ ꯇꯧꯕꯒꯤꯀꯣ
ꯍꯣꯏ ꯀꯔꯝꯕꯅ ꯀꯔꯝꯕꯅꯣ ꯈꯪꯗꯕꯒꯦ ꯍꯣꯏ
ꯈꯪꯗꯕ ꯉꯛꯇ
ꯃꯥꯅꯦ
ꯋꯥꯔꯤꯁ ꯅꯕꯕꯨꯗꯤ ꯑꯗꯨꯝ ꯅꯨꯡꯉꯥꯏꯔ꯭ꯔꯦ ꯃꯣꯏꯁꯨ ꯃꯤ ꯈꯔꯗꯤ ꯑꯁ ꯉꯥꯡꯊꯣꯛ ꯀꯛꯄ ꯈꯛꯇ ꯉꯥꯏꯕꯀꯣ
ꯑꯣ
ꯋꯥꯏꯕ ꯑꯗꯨꯒꯨꯝꯕꯗꯣ
ꯎꯝ ꯃꯥꯅꯦ ꯋꯥꯔꯤ ꯇꯧꯔꯗꯤ ꯑꯃꯅꯁꯨ ꯉꯥꯡꯕ ꯑꯃꯅꯁꯨ ꯉꯥꯡꯕ
ꯃꯤꯅ ꯍꯥꯏꯕ ꯉꯥꯛꯇ ꯈꯨꯝꯃꯅꯤ ꯀꯥꯏꯗꯒꯤ ꯋꯥ ꯉꯥꯡꯕꯅꯣ ꯄꯗꯤ ꯑꯅꯥ ꯄꯨꯟ ꯁꯤꯔꯅꯤ ꯏꯁꯤꯡ ꯊꯥꯡꯃꯒ ꯉꯥꯡꯒꯗꯕꯅꯤ ꯁꯤꯗꯤ
ꯑꯣ ꯐꯔꯦ ꯐꯔꯦ
ꯎꯝ
ꯀꯩꯅꯣ
ꯑꯁ ꯉꯔꯥꯡ ꯅꯍꯥꯟꯁꯨ ꯅꯨꯄꯥ ꯑꯃꯕꯨ ꯇꯧꯋꯀꯣ ꯄꯨꯡ ꯑꯍꯨꯝ ꯌꯦꯂꯦ ꯇꯧꯕ
ꯀꯩꯅꯣ ꯌꯥꯝ ꯀ ꯅꯣꯏꯗꯤ ꯀꯣꯂ ꯌꯥꯝ ꯀꯨꯏ ꯀꯣꯜ ꯌꯥꯝ ꯀꯨꯏꯅ ꯄꯥꯛꯏꯅ ꯅꯣꯏꯗꯤ ꯑꯩꯈꯣꯏ ꯑꯩꯗꯤ ꯀꯣꯜ ꯌꯥꯝ
ꯈꯪꯗꯦ ꯗꯥꯎ ꯗꯥꯎꯅꯤꯅ ꯁꯔꯚꯔꯗꯣ ꯁꯔꯚꯔ ꯗꯥꯎꯟ ꯀꯨꯝꯕ ꯕꯛꯁ ꯀꯨꯝꯕ ꯌꯥꯝ ꯂꯩꯩꯕ ꯑꯗꯨꯏꯅꯤꯅ
ꯑꯥ
ꯄꯥꯛ ꯐꯪꯗꯕꯅꯦ ꯑꯗꯨꯒꯨꯝꯕꯗꯣ ꯑꯗꯨ ꯃꯌꯥꯡ ꯅꯨꯄꯤꯔꯛ ꯃꯌꯥꯡ ꯅꯨꯄꯤꯀꯣ
ꯑꯥ
ꯏꯕꯥꯅꯤ ꯀꯣꯜ ꯇꯧꯔ ꯑꯗꯨ ꯇꯧꯔꯝꯕꯗ ꯃꯣꯏꯅ ꯃꯥꯅ ꯑꯗꯨ ꯇꯧꯔꯛꯄ ꯃꯇꯤꯡ ꯀꯥꯕꯅꯨꯀꯣ ꯏꯗꯧ ꯁꯧꯒꯠꯄꯤ ꯎꯄꯥꯏꯗꯤ ꯂꯩꯇꯦ ꯑꯗꯨꯕꯨ ꯃꯥꯗ ꯔꯣꯡ ꯅꯝꯕꯔꯅꯦꯕ ꯑꯗꯨ ꯑꯣꯏꯔꯁꯨ ꯑꯗꯨꯝ ꯀꯣꯜ ꯇꯧꯔꯛꯑꯦꯕ ꯐꯨꯅꯤꯡꯕꯅꯀꯣ ꯀꯣꯜ ꯇꯧꯔꯛꯑꯒ ꯀꯔꯤ ꯀꯔꯤꯅꯣ ꯉꯥꯡꯉꯤꯅꯦ ꯃꯣꯏ ꯍꯤꯟꯗꯤ ꯂꯣꯟꯗ
ꯑꯩꯁꯨ ꯍꯤꯟꯗꯤ ꯑꯃꯛ ꯑꯩꯁꯨ ꯍꯤꯟꯗꯤ ꯌꯥꯝ ꯀꯟꯅ ꯈꯪꯗꯦꯕ ꯑꯗꯨꯏ ꯑꯁ
ꯑꯗꯨꯒꯨꯝꯕ ꯃꯇꯝꯗ ꯒꯣꯜꯗꯦꯟ ꯆꯥꯟꯁꯅꯦꯕ
ꯃꯥꯅꯦ ꯑꯩꯗꯤ ꯉꯁꯤ ꯉꯁꯤ ꯉꯁꯤꯗꯤ ꯑꯩ ꯑꯩꯒꯤ ꯇꯤꯝꯅꯦ ꯁꯥꯟꯅꯗꯣꯏꯁꯦ ꯑꯩ ꯑꯁꯦꯡꯕꯗꯤ ꯕꯣꯏ ꯀꯧꯕꯗꯨꯅꯤ ꯑꯔꯖꯦꯟꯇꯤꯅꯥꯅꯦꯕꯥ ꯑꯩꯅꯥ ꯁꯣꯔꯠ ꯇꯧꯕꯁꯦ
ꯉꯁꯤ ꯑꯥꯔꯖꯦꯟꯇꯤꯅꯥ ꯂꯩꯕ꯭ꯔꯥ
ꯉꯁꯤ ꯑꯥꯔꯖꯦꯟꯇꯤꯅꯥꯒ ꯏꯪꯂꯦꯟꯒ ꯂꯩ ꯑꯁ ꯏꯪꯂꯦꯟꯁꯨ ꯐꯖ ꯖꯩꯅꯦ
ꯑꯥꯔꯖꯦꯟꯇꯤꯅꯥ ꯉꯁꯤ ꯁꯤꯒꯗꯧ ꯃꯥꯜꯂꯦ ꯑꯗꯨ ꯑꯗꯨꯗꯤ
ꯑꯩꯠ ꯖꯤꯔꯣ ꯏꯁ ꯏꯁ
ꯃꯣꯏꯗꯣ ꯍꯩꯗꯤ ꯍꯩꯇꯕꯅꯦ
ꯑꯥꯔꯖꯦꯟꯇꯤꯅꯔꯣ
ꯃꯦꯁꯤꯅ ꯒꯣꯜ ꯆꯟꯕꯗꯣ ꯐꯖꯕ ꯏꯅꯦꯕ ꯃꯥꯗꯤ ꯕꯣꯜ ꯂꯥꯎ ꯈꯔ꯭ꯗꯤ ꯄꯥꯛ ꯁꯣꯏꯗꯦꯅ
ꯍꯣꯏ ꯄꯥꯛꯅ ꯁꯣꯏꯗꯦꯅ ꯑꯗꯨꯒ ꯑꯥꯔꯖꯦꯟꯇꯤꯅꯥꯒꯤ ꯃꯤ ꯐꯖꯕꯁꯨ ꯌꯥꯎꯋꯦꯕ ꯍꯥꯏꯗꯤ ꯃꯣꯂꯤꯅꯥ ꯃꯥꯔꯇꯤꯅꯦꯁ ꯑꯗꯩꯗꯤ ꯔꯨꯝꯃꯤ ꯔꯨꯝꯃꯤꯔꯤꯌꯣ ꯁꯤ ꯃꯣꯏ ꯃꯈꯩꯁꯤ ꯐꯖꯔꯤꯕ ꯑꯗꯨꯅ ꯃꯣꯏ ꯐꯩꯅꯝ ꯆꯦꯜꯂꯤꯕ ꯁꯥꯟꯅꯩꯌꯦꯕ ꯃꯣꯏ
ꯎꯝ ꯄꯣꯔꯇꯨꯒꯜꯗꯗꯤ ꯌꯥꯗꯔꯦꯕ ꯔꯣꯅꯥꯜꯗꯣꯁꯨ ꯆꯥꯟꯁꯗꯤ ꯐꯪꯕꯅꯦ ꯃꯥꯗꯣ ꯀꯥꯎꯕ ꯍꯩꯇꯕꯩꯔꯥ ꯈꯪꯗꯦꯅꯦ ꯍꯟꯗꯪ ꯃꯔꯛ
ꯍꯟꯗꯛ ꯑꯗꯨꯗꯤ ꯃꯥꯗꯣ ꯑꯍꯟ ꯌꯥꯝ ꯑꯣꯏꯔꯦꯗ
ꯎꯝ ꯑꯁ ꯃꯊꯥꯗꯤ ꯃꯁꯥꯗꯤ ꯑꯗꯨꯝ ꯌꯥꯏꯌꯦꯕ
ꯃꯁꯥꯗꯕꯨ ꯍꯥꯏꯗꯤ ꯃꯁꯥꯗꯕꯨ ꯑꯍꯟ ꯃꯥꯟꯖꯗꯕꯩ ꯋꯥꯅꯦꯕ ꯑꯗꯣ ꯀꯩ ꯍꯥꯏꯅꯤ ꯈꯔꯗꯤ ꯁꯨꯝ ꯍꯟꯊꯔꯛꯑꯃꯅꯤꯕ ꯃꯥꯒꯤ ꯏꯁꯇ꯭ꯔꯦꯡꯗꯣ
ꯑꯣ ꯑꯗꯨꯅꯤ
ꯍꯥꯏꯗꯤ ꯑꯉꯥꯡ ꯑꯃꯒ ꯃꯥꯒ ꯀꯣꯝꯄꯤꯌꯔ ꯇꯧꯕꯗꯤ ꯌꯥꯔꯣꯏꯗꯅ ꯍꯧꯖꯤꯛꯇꯤ
ꯎꯝ ꯍꯧꯖꯤꯛꯇꯤ ꯑꯁ ꯕꯣꯜꯁꯨ ꯂꯣꯏ ꯇꯝꯕꯅꯤ ꯀꯣꯆꯤꯡ ꯂꯧꯕꯅꯤꯅꯀꯣ ꯌꯥꯔꯣꯏꯕ ꯃꯊꯟꯇ ꯍꯩꯕ ꯌꯥꯔꯔꯣꯏ ꯍꯧꯖꯤꯛꯇꯤ
ꯃꯥꯅꯤ ꯃꯥꯅ ꯍꯥꯟꯅ ꯃꯥ ꯃꯥꯅ ꯍꯥꯟꯅꯒꯤ ꯆꯥꯡꯗꯁꯨ ꯁꯨꯝ ꯍꯩꯖꯔ ꯂꯩꯕꯅꯦꯕ ꯃꯌꯥꯝꯗꯨꯅ ꯃꯉꯣꯟꯗꯒꯤ